ꯍꯜꯂꯣ
ꯎꯝ
ꯑꯣ ꯇꯥꯔꯕ ꯇꯥꯔꯕꯣ
ꯇꯥꯏꯌꯦ
ꯎꯝ
ꯀꯩꯗꯧꯔꯝꯃꯤꯅꯣ ꯍꯧꯒꯠꯂꯕꯣ
ꯇꯥꯏꯌꯦ
ꯀꯩꯅꯣ ꯀꯩꯗꯧꯔꯝꯃꯤꯅꯣ ꯍꯧꯒꯠꯂꯕ ꯍꯥꯏꯕꯅꯤ ꯍꯧꯒꯠꯂꯕꯣꯕ ꯍꯜꯂꯣ ꯍꯜꯂꯣ ꯍꯜꯂꯣ
ꯎꯠꯇꯔꯤ
ꯎꯝ ꯇꯥꯔꯕ ꯇꯕ꯭ꯔꯣ
ꯇꯕ꯭ꯔꯣ
ꯇꯥꯔꯕꯣ
ꯇꯥꯏ ꯍꯥꯏꯕ
ꯅꯦꯠꯋꯥꯛ ꯅꯨꯉꯥꯏꯇꯕ ꯑꯣꯏ ꯃꯥꯜꯂꯦ ꯄꯠ ꯄꯠ ꯇꯠꯂꯦ
ꯇꯠꯇꯦ ꯇꯠꯇꯦ ꯑꯩꯉꯣꯟꯗꯥꯗꯤ ꯅꯪ ꯉꯥꯡꯕ ꯑꯗꯨꯝ ꯇꯥꯏ
ꯑꯣ ꯅꯪꯝꯗ ꯌꯥꯝ ꯃꯨꯛꯅꯤ ꯋꯥꯈꯩꯗꯤ ꯃꯣꯏꯒꯤ ꯁꯥꯔꯚꯔ ꯅꯨꯡꯉꯥꯏꯇꯕꯩ ꯍꯧꯒꯠꯂꯕ ꯀꯣꯏꯗꯧꯔꯤꯒꯦ
ꯑꯣꯠꯇ
ꯀꯩꯅꯣꯅꯦ ꯏꯁꯝ ꯊꯦꯡꯉꯕ ꯍꯧꯠꯇ꯭ꯔꯤꯗꯨꯕꯣ
ꯃꯌꯥ ꯃꯗꯤ ꯗꯗ ꯆꯁꯨꯅꯔ
ꯗꯥꯛꯇꯔ ꯆꯠꯂꯨꯒꯦ ꯇꯧꯔꯤꯅꯦ ꯄꯣꯛꯁꯦ ꯌꯥꯗ꯭ꯔꯦ ꯀꯊꯂꯅꯤ ꯑꯩ ꯌꯥ ꯑ
ꯀꯩꯅꯣ ꯃ ꯣꯠꯇ ꯏꯖꯗ ꯀꯕ
ꯉꯁꯤ ꯀꯩꯀꯁꯤ ꯇꯧꯔꯣꯏꯒꯦ
ꯁꯤꯗꯤ ꯁꯤ ꯁꯄꯠ ꯌꯥꯗ꯭ꯔꯣ
ꯌꯥꯗꯦꯕ ꯉꯁꯤ ꯀꯌꯥꯁꯤ ꯇꯧ ꯂꯩꯒꯦꯕ
ꯁ ꯑꯗꯨ ꯀꯩꯅꯣ
ꯏꯁꯩ ꯁꯛ ꯂꯩ ꯌꯥꯗꯦ
ꯁ ꯆꯤꯡꯗ ꯁꯥꯕ ꯀꯔꯤꯕ
ꯌꯥꯥꯔꯅꯤ
ꯎꯝ
ꯍꯜꯂꯣ
ꯀꯩ ꯍꯥꯏꯒꯤꯅꯦ
ꯎꯝ ꯗꯥꯛꯇꯔ ꯑꯝꯇ ꯌꯧꯒꯦ ꯇꯧꯕꯅꯤꯗꯤ
ꯁꯗꯨꯅ
ꯎꯝ ꯄꯟꯈꯥꯏ ꯆꯠꯄ ꯌꯥꯏ
ꯍ ꯐꯔꯕꯗꯤꯁꯨ ꯑꯣꯏꯗꯔꯣ
ꯑꯣ ꯉꯁꯤ ꯂꯄ ꯐꯔ ꯆꯠꯇꯅ ꯈꯤꯇꯪꯗꯤ ꯁꯥꯟꯅꯕ ꯆꯠꯅꯤ ꯇꯧꯔꯝꯗꯅꯦ ꯇꯣꯛꯍꯕꯣ ꯆꯠꯇ꯭ꯔꯕꯣ
ꯇꯔꯤ ꯀꯅꯤ
ꯎꯝ
ꯍꯤꯟꯗꯤ ꯆꯂꯤꯗ
ꯎꯝ ꯃꯁꯥ ꯈꯔ ꯊꯣꯛꯑꯕ ꯀꯃꯥꯏꯅ ꯇꯧꯒꯦ
ꯃꯁꯜꯅ ꯁꯤꯛꯁ ꯄꯦꯛ ꯑꯩꯅ ꯇꯧꯔꯛꯏꯁ
ꯑꯣ ꯌꯥꯝꯐꯩꯅꯦ
ꯑꯦꯕ ꯀꯥꯎꯅꯤꯡꯂ
ꯎꯝ
ꯑꯣ ꯍꯣꯏ ꯍꯣꯏ ꯑꯩꯈꯣꯏ ꯃꯅꯤꯡꯡꯗꯣ ꯂꯥꯡꯉꯤꯁꯦ
ꯉꯥꯏ ꯅꯪ ꯉꯥꯡꯕ ꯇꯥꯗꯤ ꯍꯥꯏꯅ ꯅꯪꯅ ꯉꯥꯡꯕ ꯇꯥꯗꯤ ꯌꯥꯏꯑꯕ
ꯐꯣꯔꯦꯟ ꯐꯣꯔꯦꯟ ꯀꯩꯅꯣꯅꯤ
ꯀꯩꯅꯣ
ꯄꯅꯤ ꯕꯥꯜ
ꯕꯣꯒꯥꯏꯅꯣ
ꯍꯣꯔꯦꯟꯄꯣꯠ ꯅꯨꯡꯉꯥꯏꯅꯤ ꯍꯥꯏꯕ
ꯀꯅꯥꯥ ꯀꯅꯥꯥ ꯂꯩꯅꯣ
ꯑꯣ ꯍꯣ ꯍ ꯍꯔ ꯄꯨ ꯀ ꯆ
ꯀꯁꯤꯌꯥ ꯀ ꯐꯥꯁ ꯀꯕꯕꯥ ꯍꯥꯥ ꯍꯜꯂꯣ ꯄꯣꯔꯇꯨꯒꯜꯒ ꯍꯥꯏꯕ ꯄꯣꯔꯇꯨꯒꯜꯒ ꯀ꯭ꯔꯣꯁꯤꯌꯥꯒꯕ ꯀꯣꯔꯁꯤꯌꯥꯗꯤ ꯅꯍꯥꯟ ꯁꯥꯟꯅꯒꯔꯗꯥꯏꯅꯦ ꯎꯝ ꯐ꯭ꯔꯥꯟꯁꯀ ꯆꯪ ꯐ꯭ꯔꯥꯟꯁꯀ ꯆꯪꯉꯃꯅꯤꯗ꯫ ꯁꯤꯛꯁꯇꯤꯟꯗ
ꯃꯣꯔꯠ ꯐꯣꯔꯦꯟ ꯐ꯭ꯔꯥꯟꯁꯀꯅꯤ ꯂꯩꯔꯤꯖꯦ ꯐ꯭ꯔꯥꯟꯁꯀ ꯑꯦ ꯀꯣꯔꯁꯤꯌꯥꯒ ꯑꯃ ꯅꯨꯄꯥ ꯑꯃ ꯅꯍꯥꯟ ꯁ꯭ꯄꯦꯟꯒꯥ ꯖꯤꯔꯣ ꯖꯤꯔꯣ ꯁꯥꯟꯅꯈꯤꯕ ꯂꯝ ꯃꯃꯤꯡ ꯌꯥꯝ ꯆꯠꯇꯕ ꯑꯃꯗꯤꯁꯨ ꯑꯩꯅ ꯊꯥꯒꯠꯂꯛꯄꯗꯣ ꯅꯨꯄꯥ ꯑꯃ ꯒꯣꯜ ꯀꯤꯞꯄꯔ ꯑꯃ ꯍ
ꯀꯤꯞꯄꯔ ꯉꯔꯥꯡ ꯏꯪꯂꯦꯟꯒ ꯁꯥꯟꯅꯕꯖꯨ ꯌꯥꯝ ꯐꯥ ꯃꯥꯜꯂꯦꯅꯤ ꯗꯥꯛꯇꯔ ꯀꯣꯡꯒꯣꯒꯤ ꯀꯤꯞꯄꯔꯗꯣ꯫
ꯍꯨꯖꯤꯛꯀꯤ ꯅꯨꯄꯥꯗꯣ
ꯗꯥꯛꯇꯔ ꯀꯣꯡꯒꯣꯒꯤ ꯍꯥꯏꯕ ꯗꯥꯛꯇꯔ ꯀꯣꯡꯒꯣꯗꯨꯔꯥ ꯈꯪꯗꯦ ꯑꯣꯏꯔꯝꯕꯖꯨ ꯌꯥꯏ ꯅꯪ ꯊꯥꯡꯒꯠꯂꯛꯄꯗꯣ꯫ ꯗꯥꯛꯇꯔ ꯀꯣꯡꯒꯣꯒꯤ ꯀꯤꯞꯄꯔꯗꯣ ꯑꯗꯨ ꯌꯥꯝ ꯐꯥ ꯃꯥꯜꯂꯦꯕ꯫
ꯃꯥꯏ ꯂꯝꯖꯤꯗꯤ ꯃꯥꯏ ꯂꯝꯗꯨꯗꯤ
ꯈꯪꯗꯦ ꯑꯩꯅ ꯍꯥꯏꯅ ꯗꯥꯛꯇꯔ ꯀꯣꯡꯒꯣꯒꯤꯅ ꯉꯔꯥꯡ ꯌꯦꯡꯕ꯭ꯔꯣ ꯕꯣꯜ ꯅꯨꯡꯗꯥꯡꯗꯥ ꯅꯨꯡꯗꯥꯡꯗ ꯕꯣꯜ ꯌꯦꯡꯕ꯭ꯔꯥꯕ
ꯑꯩ ꯅꯨꯡꯗꯥꯡ ꯑꯩ ꯃꯉꯥꯛꯅ ꯑꯗꯨꯝ ꯂꯩ ꯇꯨꯝꯕ ꯀꯤꯔꯒ
ꯀꯃꯥꯏ ꯇꯧꯏꯅꯣ
ꯃꯉꯥꯛꯅꯕꯗꯨ ꯖꯨꯒꯣꯠ ꯆꯥꯅ ꯃꯉꯥꯛꯅꯕ ꯅꯠꯇꯦꯃꯦ ꯅꯪꯕꯣ
ꯚꯨꯠꯅ ꯇꯥꯟꯅꯩꯔꯕ
ꯕꯨꯨꯠꯅ ꯅꯝꯕ ꯑꯣꯏꯔꯝꯕ ꯕꯨꯠꯅ ꯅꯝꯃꯒ ꯈꯪꯗꯣꯏ ꯚꯨꯠꯅ ꯉꯝꯃꯦꯕ
ꯑꯣ
ꯖꯨꯒꯣꯠ ꯆꯥꯗꯕ ꯏꯖꯠ ꯃꯥꯡꯍꯟꯒꯦ ꯇꯧꯕꯒꯨꯝꯕ
ꯍꯝ
ꯁꯦꯔꯥꯟꯒ ꯇꯨꯔꯥꯟꯒꯅꯤ ꯇꯧꯔꯝꯃꯤꯕ ꯃꯪꯗꯨꯗ
ꯀꯩꯕ
ꯏꯖꯠ ꯃꯥꯡꯍꯟꯒꯦ ꯇꯧꯕꯒꯨꯝꯕ ꯑꯁ ꯃꯪꯅꯦꯅ ꯄꯨꯔꯥ ꯑꯁ ꯋꯥꯖꯥꯠꯅꯤꯗ
ꯎꯝ
ꯌꯥꯝ ꯀꯨꯏꯅ ꯅꯝꯕ ꯌꯥꯎꯌꯦꯕ ꯑꯩ ꯉꯥꯔꯥꯡꯖꯦ ꯋꯥꯗꯤ ꯋꯥꯔꯕꯅꯦꯕ ꯏꯁꯥꯖꯦ ꯍꯥꯏꯗꯤ ꯅꯍꯥꯟꯒꯣꯏ ꯆꯠꯇꯕꯅꯤꯅꯀꯣ ꯐꯃꯨꯡꯗ ꯁꯨꯝ ꯇꯥꯔ ꯇꯥꯔ ꯂꯩꯖꯕ ꯃꯤ ꯑꯣꯏꯕꯅꯤꯅ
ꯎꯝ
ꯄꯨꯡ ꯃꯔꯤ ꯃꯈꯥꯏꯗꯩ ꯆꯠꯆꯕꯗꯣ ꯔꯠꯇꯅꯥꯗꯣ ꯀꯌꯥꯝ ꯐꯠꯇꯦ ꯈꯪꯕꯔ ꯑꯣ ꯁꯣꯔꯤ
ꯍꯜꯂꯣ ꯍꯜꯂꯣ
ꯇꯥꯕ꯭ꯔꯣ
ꯇꯥꯏꯌꯦ ꯇꯥꯗ꯭ꯔꯣ
ꯇꯥꯢ
ꯇꯥꯏꯃꯦ ꯇꯥꯏꯃꯦ ꯆꯥꯏ
ꯀꯧꯁꯔ ꯑꯗꯨꯃ
ꯕ ꯕꯣꯔꯥ ꯑꯝ ꯂꯦꯝꯕꯅꯦ
ꯎꯝ ꯍꯥꯏ
ꯎꯝ ꯀꯩ ꯍꯥꯢꯅꯣ
ꯐꯩ ꯑꯗꯨꯗꯣ ꯍꯧꯖꯤꯛꯀꯤꯗꯣ ꯑꯩꯗꯣ ꯉꯟꯅ ꯆꯠꯂꯤꯗꯅ ꯉꯟꯅ ꯉꯔꯥꯡꯗꯣ ꯑꯗꯨꯗꯣ ꯐꯣꯟ ꯇꯧꯔꯛꯄꯖꯥꯠꯅꯦꯕꯀꯣ ꯑꯩꯉꯣꯟꯗ ꯍꯪꯕꯗꯤ ꯂꯥꯛꯑꯝꯃꯒ ꯍꯪꯕꯗꯤ ꯅꯨꯡꯉꯥꯏꯇꯦꯗꯅꯀꯣ ꯑꯗꯨꯒꯤ ꯑꯗꯨꯗ ꯀꯩꯅꯣꯗꯨꯗ ꯍꯪꯕꯅꯦ ꯍꯥꯢꯔꯤꯕ ꯀꯩꯅꯣꯗꯣ ꯂꯥꯛꯑ ꯉꯁꯥꯏ ꯄꯨꯡ ꯃꯔꯤ ꯃꯈꯥꯏ ꯅꯪꯅꯕ ꯂꯥꯛꯀꯅꯤ ꯍꯥꯏꯕꯅꯤ ꯂꯥꯛꯑꯕ ꯍꯪꯉꯥꯛꯕꯖꯠꯅꯤ ꯑꯩ ꯃꯔꯤ ꯃꯈꯥꯏ ꯇꯥꯒꯗꯕ ꯃꯤꯅꯤꯠ ꯃꯍꯨꯝ ꯃꯔꯤ ꯃꯨꯛ ꯋꯥꯠꯄꯅꯦꯕ ꯈꯪꯕ꯭ꯔꯥ ꯌꯧꯕꯗꯣ
ꯎꯝ
ꯂꯥꯛꯇꯔꯤꯅ ꯈꯨꯝꯂꯩꯑꯦꯅ ꯀꯩꯅꯣꯅ ꯍꯥꯏꯔꯛꯄ
ꯗꯥꯟꯅꯥ ꯀꯃꯅ
ꯀꯩꯅꯣꯅ ꯑꯩꯈꯣꯏꯒꯤ ꯀꯩꯅꯣ ꯑꯩꯒ ꯍꯦꯛ ꯍꯦꯛ ꯆꯥ ꯊꯛꯃꯤꯟꯅꯕ ꯅꯨꯄꯤꯗꯣ ꯑꯗꯨꯗꯨꯅꯅꯦ ꯑꯩꯉꯣꯟꯗ ꯇꯝꯃꯛꯄ ꯑꯩꯒꯤ ꯃꯔꯛꯇ ꯄꯨꯡ ꯇꯔꯨꯛ ꯃꯈꯥꯏ ꯇꯥꯔꯝꯗꯥꯏꯗꯒꯤ ꯑꯩꯈꯣꯏ ꯆꯥ ꯊꯛꯄꯒꯤ ꯇꯥꯏꯃꯤꯡ ꯑꯃ ꯂꯩꯌꯦꯕ ꯈꯪꯕ꯭ꯔꯥ ꯃꯣꯏ ꯑꯁ ꯅꯥꯀꯜꯒꯤ ꯕ꯭ꯔꯦꯛ ꯇꯥꯏꯝ ꯑꯣꯏꯕ ꯀꯣ ꯑꯗꯨꯗ ꯑꯩꯁ ꯁꯦꯇꯜ ꯇꯧꯔꯝꯕ ꯀꯥꯟꯗ ꯀꯩꯅꯣꯅ ꯑꯩꯈꯣꯏꯒꯤ ꯀꯩꯅꯣ ꯆꯥꯛ ꯊꯣꯡꯅꯕ ꯂꯩꯕꯗꯣ ꯑꯗꯨꯅ ꯃꯥꯥꯅ ꯑꯗꯨ ꯇꯧꯔꯒ ꯆꯥꯛ ꯆꯥꯗ ꯊꯛꯑꯣ ꯂꯥꯛꯑꯅ ꯀꯧꯔꯛꯄ ꯁꯣꯝ ꯅꯒꯥꯟꯒꯤ ꯆꯥ ꯑꯩꯅ ꯊꯛꯈꯤꯗ꯭ꯔꯤꯗꯣ ꯅꯍꯥꯟꯃꯨꯛ ꯆꯨꯝ ꯑꯃ ꯁꯤꯔꯒ ꯌꯥꯎ ꯂꯩꯔꯝꯃꯦꯕ ꯀꯣꯀ꯭ꯔꯣꯁꯒꯨꯝꯕꯩ ꯃꯊꯤ ꯐꯩꯖꯤꯜꯂꯝꯃꯦꯕꯀꯣ ꯑꯗꯩ ꯑꯩ ꯁꯨꯡꯍꯩ ꯍꯩꯅꯈꯤꯗ꯭ꯔꯦꯕ ꯍꯪꯒꯣꯏꯈꯤꯕꯗꯣ ꯑꯗꯩ ꯍꯪꯒꯣꯜꯒꯤꯕꯗꯒꯤ ꯑꯩꯗꯣ ꯑꯁꯣꯝ ꯅꯒꯥꯜꯗ ꯊꯛꯑꯦꯕ ꯑꯁꯤꯒꯤ ꯃꯦꯆꯤꯟꯒꯤ ꯆꯥ ꯦ ꯊꯛꯈꯤꯗ꯭ꯔꯦꯕ
ꯑꯥ
ꯑꯣ ꯑ ꯇꯒꯤ ꯀꯣ ꯆꯠꯂꯦ ꯑꯗꯣ ꯅꯪ ꯀꯩꯅꯣ ꯇꯧꯕ꯭ꯔꯣ ꯉꯁꯥꯏ ꯅꯪꯅ ꯂꯧꯕ ꯂꯥꯛꯇꯕ꯭ꯔꯣꯅ ꯍꯪꯉꯦꯕꯀꯣ ꯂꯥꯛꯏꯅꯥ ꯍꯥꯏꯕ ꯑꯩꯅ ꯑꯗꯨꯒ ꯂꯥꯛꯇꯦꯅ ꯍꯥꯏꯔꯛꯏꯅꯥ ꯍꯥꯏꯔꯛꯄ ꯀꯩꯅꯣꯅ ꯍꯥꯏꯁꯤꯕꯣꯅ ꯍꯥꯏꯔꯛꯄ ꯑꯗ ꯑꯩꯅ ꯍꯣꯢ ꯍꯣꯏ ꯐꯣꯟ ꯄꯥꯛꯄ ꯑꯃ ꯂꯩꯌꯦꯕꯀꯣ ꯑꯁꯣꯝ ꯅꯥꯀꯟꯗ ꯔꯦꯀꯣꯔꯗꯤꯡ ꯌꯥꯕ ꯑꯃ ꯂꯩꯌꯦꯕꯀꯣ ꯑꯩꯁꯦ ꯌꯥꯝ ꯁꯥꯎꯅꯤꯡꯕꯗꯨꯅꯦꯕꯀꯣ ꯑꯗꯨꯗ ꯑꯩꯈꯣꯏ ꯄꯥꯎ ꯆꯤꯡꯈꯠꯂꯒ ꯌꯦꯡꯕ ꯌꯥꯕꯁꯤꯗ ꯑꯩꯅ ꯍꯥꯏꯔ ꯑꯥꯟꯇꯤ ꯌꯦꯡꯉꯣ ꯑꯥꯟꯇꯤ ꯌꯦꯡꯉꯣ ꯍꯥꯏꯔꯒ ꯑꯗꯨ ꯀꯩꯅꯣꯗꯤ ꯂꯩꯔꯝꯗꯦꯕ ꯑꯩꯈꯣꯏꯒꯤ ꯃꯀꯣꯛ ꯑꯇꯥꯡꯕꯗꯨꯗꯤ ꯂꯩꯔꯝꯗꯦꯕꯀꯣ ꯉꯔꯥꯡ ꯑꯩꯅ ꯆꯥꯥ ꯊꯥꯛ ꯆꯠꯄ ꯀꯥꯟꯗ
ꯍ
ꯑꯗꯨꯒ ꯑꯩ ꯁꯥꯎꯅꯤꯡꯉꯦꯗꯅ ꯃꯉꯣꯟꯗꯗꯤ ꯂꯥꯛꯈꯤꯗꯦꯅ ꯍꯥꯏꯔꯛꯑꯕꯅꯤꯅ ꯑꯩ ꯅꯪ ꯅꯪ ꯂꯥꯛꯄꯅꯦꯕꯀꯣ ꯑꯗꯨꯒ ꯑꯩꯈꯣꯏꯒꯤ ꯋꯥꯔꯗꯦꯟ ꯑꯗꯨꯅ ꯂꯥꯏ ꯀꯩꯅꯣ ꯑꯩꯅ ꯉꯁꯥꯏ ꯀꯨꯝꯅꯔꯛꯏꯗꯣ
ꯑꯗꯨꯅ ꯑꯎꯕ ꯃꯤ ꯈꯔꯅ
ꯑꯎꯕ ꯃꯤ ꯈꯔꯅ ꯑꯗꯨꯝ ꯍꯥꯏꯔꯛꯄꯗꯣ ꯑꯩꯅ ꯀꯩꯁꯨ ꯀꯥꯏꯗꯦ ꯏꯁꯣꯔꯅ ꯎꯔꯤ ꯉꯥꯛꯇꯅꯦ ꯍꯥꯏꯕ ꯗꯣ ꯑꯩꯁꯦ ꯌꯥꯝ ꯅꯣꯛꯅꯤꯡꯕꯒꯤ ꯋꯅꯤꯗ ꯃꯥꯅ ꯆꯪꯉꯒ ꯋꯥꯔꯤ ꯁꯥꯟꯅꯈ꯭ꯔꯤꯗꯣ ꯑꯩ ꯈꯪꯍꯧꯋꯦꯕ ꯈꯪꯕ꯭ꯔꯥ ꯆꯪꯉꯛꯑꯒ ꯋꯔꯤ ꯁꯥꯟꯅꯩꯗꯣ ꯈꯪꯍꯧꯋꯦꯗꯤ ꯂꯩꯃꯤꯟꯅꯔꯝꯃꯤꯅꯤ ꯂꯦꯞꯃꯤꯟꯅꯔꯝꯃꯤꯅꯤ ꯑꯗꯨꯒ ꯃꯅꯨꯡꯗ ꯆꯪꯉꯒ ꯁꯥꯟꯅꯈꯤꯕꯅꯦꯕ ꯋꯥꯔꯤꯗꯣ ꯈꯪꯕ꯭ꯔꯥ ꯑꯩ ꯎꯍꯧꯋꯦꯕ
ꯃꯥ ꯍꯥꯏꯐꯦꯠ ꯍꯪꯉꯝꯕ ꯍꯪꯉꯝꯕꯗꯤ ꯌꯥꯏꯗꯅ
ꯍꯥ
ꯍꯪꯉꯝꯕꯗꯤ ꯌꯥꯗꯅ ꯅꯪꯉꯣꯟꯗ ꯃꯥ ꯎꯗ꯭ꯔꯁꯨ ꯅꯪꯒ ꯂꯩꯃꯤꯟꯅꯔꯝꯃꯦ ꯍꯥꯏꯕꯅꯤꯅ ꯎꯗ꯭ꯔꯥꯒ ꯀꯩꯗꯧꯒꯦ
ꯍꯪ ꯀꯩꯗꯩꯕꯩ ꯍꯪꯗꯨꯏꯅꯣ ꯑꯩ ꯃꯔꯤ ꯃꯈꯥꯏ ꯇꯥꯗ꯭ꯔꯤꯉꯥꯏ ꯃꯥꯏ ꯃꯥ ꯑꯩ ꯎꯍꯧꯋꯦ ꯑꯗꯩ ꯑꯉꯥꯡ ꯈꯣꯡꯕꯤ ꯀꯥꯏ ꯂꯩꯔꯝꯕ
ꯑꯣ ꯑꯗꯨ ꯀꯩꯗꯧꯕꯩ ꯃꯥ ꯎꯍꯧ ꯎꯍꯧꯅ ꯍꯥꯏꯖꯜꯂꯤꯕ
ꯑꯗꯨꯅꯤ ꯍꯥꯏꯖꯦ ꯑꯩ ꯍꯪꯗꯣꯏꯅꯦꯕꯗꯣ ꯍꯣꯔꯦꯟ ꯑꯗꯨꯒꯤ ꯃꯥꯗꯣ ꯍꯦ ꯂꯥꯎꯕ ꯉꯝꯗ꯭ꯔꯦꯕ ꯉꯔꯥꯡꯗꯣ ꯃꯥ ꯃꯁꯥꯁꯨ ꯂꯦꯡꯕ ꯉꯝꯗ꯭ꯔꯦꯕ ꯃꯥꯁꯨ ꯉꯔꯥꯡ ꯁꯣꯔ ꯄꯨꯨꯜꯂꯝꯅꯤ
ꯑꯥ
ꯑꯩ ꯌꯥꯔꯣꯏ ꯍꯥꯏꯕ ꯑꯥ ꯑꯍꯥ ꯑꯁ ꯖꯒꯥꯗ ꯂꯦꯡꯒꯅꯣꯅ ꯍꯥꯏꯕ ꯖꯒꯥꯗ ꯂꯦꯡꯒꯅꯣ ꯍꯥꯏꯕꯗ ꯃꯥꯁꯨ ꯅꯥꯥꯡ ꯀꯣꯏ ꯇꯧꯕꯗꯣ ꯃꯥꯕꯧ ꯌꯥꯗ꯭ꯔꯦꯗ
ꯎꯝ
ꯑꯥ ꯎꯝ ꯑꯗꯣ ꯀꯩꯅꯣꯅꯤꯅ ꯑꯩꯅ ꯑꯗꯨꯝ ꯑꯩꯈꯣꯏꯒꯤ ꯆꯥ ꯍꯦꯛ ꯊꯛꯃꯤꯟꯅꯕ ꯅꯨꯄꯤꯗꯨꯅ ꯍꯦꯛ ꯍꯦꯛ ꯍꯥꯏꯌꯦꯕꯀꯣ ꯑꯥ ꯎꯝ ꯑꯦ ꯃꯥꯁꯦ ꯄꯨꯡꯉꯛꯈ꯭ꯔꯕ ꯑꯩꯅ ꯗꯨꯃꯥꯏ ꯃꯔꯤꯃꯛ ꯀꯩꯅꯣꯗ ꯂꯥꯛꯑꯦ ꯍꯥꯏꯕꯗꯨꯗ ꯑꯩꯅ ꯑꯗꯨꯝ ꯑꯁꯦꯡꯕꯗꯣ ꯍꯥꯏꯌꯦꯕ ꯃꯃꯣꯅ ꯍꯦꯟꯒꯠꯄꯅꯤ ꯍꯥꯏꯕꯒꯤꯅꯤꯅ ꯍꯥꯏ ꯀꯩ ꯍꯥꯏꯅꯣ ꯀꯌꯥ ꯃꯁꯦ ꯍꯪꯉꯦꯕꯀꯣ ꯑꯩꯅ ꯑꯗꯨꯝ ꯈꯔ ꯍꯦꯟꯒꯠꯂꯦ ꯍꯥꯏꯌꯦ ꯑꯗꯣ ꯑꯁꯦꯡꯕꯗꯣ ꯍꯥꯏꯗꯦꯕ ꯃꯉꯣꯟꯗꯗꯤ ꯃꯥ ꯑꯩꯅ ꯍꯥꯏꯕꯗ ꯗꯥ ꯀꯩꯕ ꯄꯩꯁꯥꯒꯤ ꯁꯛꯇꯤꯁꯦ ꯌꯦꯡꯉꯣꯅꯦ ꯀꯥꯏꯅ ꯍꯥꯏꯌꯦꯕꯀꯣ ꯑꯩꯅ ꯉꯝꯃꯦ ꯌꯥꯏꯕ